ꯇꯥꯕ꯭ꯔꯣ
ꯑꯣ ꯇꯥꯔꯦ ꯇꯥꯔꯦ ꯏꯇꯥꯎ
ꯂꯥꯏꯔꯤꯛ ꯑꯝꯇ ꯂꯩꯃꯤꯟꯅꯔꯨꯁꯤ ꯊꯣꯛꯂꯛꯑꯣꯗꯅ
ꯑꯣ ꯀꯔꯤ ꯂꯥꯏꯔꯤꯛ ꯅꯣ ꯇꯥꯎ
ꯑꯩ ꯍꯟꯗꯛꯀꯤ ꯑꯦꯛꯖꯥꯝ ꯑꯃ ꯊꯥꯔꯅꯤ ꯇꯧꯕꯗꯣ
ꯑꯥ
ꯑꯗꯨꯒꯤ ꯃꯣꯏꯒꯤ ꯂꯥꯏꯔꯤꯛ ꯑꯃ ꯑꯣꯖꯥꯅ ꯍꯥꯏꯔꯛꯇꯅ ꯑꯗꯨꯒꯤ ꯂꯥꯏꯔꯤꯛꯇꯨ ꯌꯥꯝꯅ ꯀꯥꯟꯅꯩꯌꯦꯅ ꯍꯥꯏꯌꯦ ꯑꯗꯣ ꯑꯨꯇꯪ ꯂꯩ ꯄꯨ ꯊꯣꯛꯃꯤꯟꯅꯕꯁꯤ ꯇꯧꯅꯤꯅꯦ
ꯑꯦ ꯏꯇꯥꯎ ꯑꯩ ꯍꯧꯖꯤꯛ ꯏꯛꯇꯤ ꯌꯨꯝꯗ ꯂꯩꯀꯦꯅꯦ ꯏꯇꯥꯎ
ꯀꯥꯏꯗ ꯂꯩꯒꯦ
ꯌꯨꯝꯗ ꯍꯟꯗꯤ ꯍꯜꯂꯛꯀꯗꯧꯔꯤ ꯏꯇꯥꯎ ꯑꯩꯁꯦ ꯊꯕꯛ ꯑꯃ ꯏꯃꯥꯟꯅꯕ ꯑꯃꯅ ꯀꯧꯗꯅ ꯆꯠꯂꯤꯅꯦ ꯏꯇꯥꯎ
ꯑꯣ ꯑꯣ ꯀꯩꯅꯣꯒꯤꯗꯨꯔ ꯃꯣꯏꯒꯤ ꯃꯅꯤꯡꯒꯤ ꯊꯕꯛ ꯀꯩꯅꯣ ꯑꯩꯉꯣꯟꯗꯁꯨ ꯍꯥꯏꯔꯝꯕꯅꯦ ꯃꯅꯤꯡꯒꯤ ꯇꯥꯆꯧꯗꯣ
ꯑꯣ ꯑꯣ ꯑꯣ ꯃꯥꯅꯦ ꯃꯥꯅꯦ ꯃꯥꯅ ꯍꯣꯏ ꯍꯣꯏ ꯃꯥꯅ ꯑꯝꯇꯪ ꯆꯠꯂꯨꯁꯤ ꯂꯥꯛꯑꯣ ꯃꯤ ꯂꯩꯇ꯭ꯔꯦꯅ ꯀꯧꯔꯛꯇꯅ ꯆꯠꯊꯣꯛꯑꯦꯅꯦ
ꯑꯣ ꯑꯩꯉꯣꯟꯗꯁꯨ ꯍꯥꯏꯔꯛꯑꯝꯕꯅꯦ ꯗꯣ ꯉꯥꯛꯇꯥ ꯂꯛꯑꯣꯗꯅ ꯑꯩꯅ ꯅꯪ ꯌꯥꯎꯋꯦꯅ ꯍꯥꯏꯌꯦꯕ ꯑꯗꯨ ꯑꯗꯨꯒꯤ ꯑꯗꯨ ꯑꯣꯏꯔꯝꯗꯧ ꯃꯥꯜꯂꯦ
ꯑꯣ ꯏꯇꯥꯎ ꯑꯁ ꯏꯇꯥꯎ ꯏꯇꯥꯎꯅ ꯉꯁꯤ ꯐꯣꯟ ꯇꯧꯔꯛꯄꯁꯦ ꯌꯥꯝ ꯅꯨꯡꯉꯥꯏꯔꯦ ꯏꯇꯥꯎꯕꯅ ꯅꯛꯅ ꯂꯩꯅꯔꯁꯖꯨ ꯄꯥꯎ ꯐꯥꯎꯅꯗꯕ ꯌꯥꯝꯅ ꯀꯨꯏꯔꯦꯅꯦ ꯏꯇꯥꯎꯖꯦ
ꯑꯗꯨꯅꯅꯦ ꯑꯩ ꯅꯪ ꯀꯧꯔꯦ ꯍꯥꯏꯔꯒ ꯉꯁꯤꯗꯤ ꯉꯍꯥꯛꯇꯪ ꯀꯣꯏꯕꯣꯏ ꯀꯩꯕꯣꯏ ꯂꯥꯏꯔꯤꯛꯇꯣ ꯂꯧꯔꯨꯁꯤ ꯇꯧꯕꯅꯦ ꯕꯖꯥꯔ ꯆꯪꯉꯒ
ꯑꯩꯁ ꯏꯇꯥꯎ ꯉꯥꯛꯇꯪ ꯉꯥꯏꯔꯝꯕ ꯌꯥꯔꯣꯏꯗꯔ ꯏꯇꯥꯎ ꯑꯩ ꯂꯥꯛꯑꯗꯣꯔꯦ
ꯑꯦ ꯉꯥꯏꯒꯦ ꯉꯥꯏꯒꯦ ꯉꯥꯛꯇꯪꯕꯨꯗꯤ ꯉꯥꯏꯒꯦ ꯀꯩꯅꯣ ꯇꯧꯔꯣ ꯑꯗꯣ ꯄꯪꯀꯨꯏꯗꯤ ꯀꯨꯏꯔꯛꯅꯨ ꯑꯩꯈꯣꯏꯗꯣ ꯍꯧꯖꯤꯛ ꯄꯨꯄꯨꯡꯁꯨ ꯊꯦꯡꯖꯤꯜꯂꯛꯑꯕꯅꯤꯅ
ꯏꯇꯥꯎꯕꯁꯦ ꯀꯩꯗꯧꯔꯝꯃꯤꯅꯣ
ꯑꯗꯨꯅꯦ ꯑꯗꯨꯒꯤ ꯑꯣꯖꯥꯅ ꯐꯣꯟ ꯇꯧꯔꯛ ꯑꯣꯖꯥꯅ ꯐꯣꯟ ꯇꯧꯔꯛꯑꯝꯃꯦ ꯑꯗꯨꯒꯤ ꯑꯗꯨꯏ ꯂꯥꯏꯔꯤꯛꯇꯨ ꯂꯩꯁꯤꯜꯂꯨꯑꯣ ꯑꯗꯨꯏꯗꯣ ꯏꯗꯤꯁꯟꯗꯣ ꯌꯥꯝꯗꯃꯦ ꯑꯗꯨꯅ ꯂꯣꯏꯒꯤꯈꯤꯕꯁꯨ ꯌꯥꯏꯌꯦ ꯃꯊꯪ ꯇꯥꯕ ꯁꯥꯅꯤ ꯁꯥꯔꯣꯏꯁꯨ ꯈꯪꯗꯦꯅ ꯍꯥꯏꯕ
ꯑꯣ ꯑꯣ ꯀꯥꯏꯗꯒꯤ ꯂꯩ ꯂꯩꯕꯗꯦ
ꯍꯣꯏ ꯕꯖꯥꯔ ꯃꯅꯨꯡꯗ ꯑꯩꯈꯣꯏꯒꯤ ꯂꯥꯏꯔꯤꯛ ꯌꯣꯟꯐꯝ ꯑꯃ ꯂꯩꯌꯦꯕꯀꯣ ꯃꯐꯝ ꯆꯞ ꯆꯥꯕꯤꯗꯨ ꯃꯣꯏꯅ ꯑꯣꯖꯥꯅꯕꯨꯗꯤ ꯃꯦꯁꯦꯁꯇ ꯊꯥꯔꯛꯄꯅꯤ ꯃꯃꯤꯡ ꯀꯩꯀꯥꯗꯨꯗꯤ
ꯑꯣ
ꯑꯗꯣ ꯍꯪꯉ ꯍꯣꯔꯦꯟ ꯍꯪꯉꯒ ꯉꯍꯥꯛꯇꯪ ꯊꯤ ꯊꯤꯕ ꯀꯩꯕꯣꯏ ꯇꯧꯔꯒ ꯆꯠꯂꯨꯁꯦ ꯑꯩꯈꯣꯏ ꯅꯍꯥꯟ ꯐꯣꯟ ꯁꯦꯝꯃꯨꯕ ꯖꯒꯥꯗꯣ ꯈꯪ ꯅꯠꯇ꯭ꯔꯣ
ꯑꯗꯨꯒꯤ ꯊꯪꯅꯕ ꯑꯗꯥꯏꯗ ꯑꯣꯏꯗꯣꯏꯔꯥ
ꯑꯗꯋꯥꯏ ꯖꯒꯥꯗ ꯕꯨꯛ ꯏꯁꯇꯣꯔ ꯑꯩꯈꯣꯏ ꯂꯥꯏꯔꯤꯛ ꯌꯣꯟꯐꯝ ꯈꯔ ꯂꯩꯗꯅ
ꯂꯩ ꯂꯩ ꯑꯥ
ꯑꯗꯨꯒꯤꯗꯨꯗꯤ ꯌꯥꯎꯔꯝꯃꯗꯣꯏꯅꯤ
ꯑꯣ ꯍꯣꯔꯦꯟ ꯍꯦꯛꯇ ꯌꯦꯡꯉꯨꯔꯁꯤ ꯏꯇꯥꯥꯎ ꯑꯗꯨꯗꯤ
ꯎꯝ ꯅꯪ ꯀꯩꯀꯩ ꯂꯩꯗꯧꯀ ꯂꯩꯒꯦ ꯕꯖꯥꯔ ꯆꯪꯉꯛꯁꯦ ꯑꯩꯒꯤ ꯐꯤꯔꯣꯜ ꯈꯔ ꯂꯩꯗꯧꯁꯨ ꯂꯩ
ꯑꯩꯁ ꯏꯇꯥꯎ ꯑꯩꯗꯤ ꯂꯩꯅꯤꯡꯕꯒꯤ ꯂꯩꯅꯤꯡꯕ ꯉꯥꯛꯇꯅꯤ ꯑꯗꯣ ꯁꯦꯜ ꯁꯦꯜ ꯃꯔꯥꯡ ꯀꯥꯏꯗꯦꯅꯦ ꯏꯇꯥꯎ
ꯆꯨꯝꯃꯦ ꯍꯟꯗꯛꯇꯤ ꯑꯩꯈꯣꯏꯗꯨ ꯑꯩꯈꯣꯏ ꯕꯥꯕꯅꯥ ꯃꯣꯏꯒꯤ ꯖꯣꯕ ꯀꯥꯔꯠꯀꯤ ꯊꯕꯛꯀꯤ ꯄꯩꯁꯥ ꯈꯔ ꯐꯪꯉꯦ ꯍꯥꯏꯕ꯭ꯔꯥ ꯀꯔꯤ ꯍꯥꯏ ꯑꯗꯨꯒꯤ ꯑꯗꯨ ꯂꯩꯍꯧꯔꯨꯒꯦ ꯇꯧꯕꯅꯦ ꯐꯤꯔꯣꯜ ꯁꯦꯠꯅꯕ ꯂꯩꯇꯔꯦ ꯀꯥꯂꯦꯟ ꯁꯥꯕꯅꯁꯨ ꯂꯣꯏꯔꯦ
ꯏꯇꯥꯎꯕꯨ ꯄꯩꯁꯥꯒ ꯈꯔ ꯈꯔ ꯊꯣꯛꯏꯕꯣ ꯍꯧꯖꯤꯛꯀꯥꯟꯁꯤꯕꯨ
ꯀꯗꯥꯏꯗꯩꯅꯣꯗ ꯁꯣꯝꯗ ꯑꯃꯗꯤ ꯀꯟꯅ ꯆꯦꯟꯅꯔꯤꯌꯦ ꯑꯉꯥꯡꯒꯤ ꯀꯣꯆꯤꯡꯒꯤꯅꯦꯅ ꯑꯗꯨꯗꯣ ꯌꯥꯕ ꯌꯥꯗꯕ ꯈꯪꯗ꯭ꯔꯤꯌꯦ ꯍꯪꯗꯤ ꯍꯪꯗ꯭ꯔꯤꯌꯦ ꯅꯣꯡ ꯅꯤꯅꯤ ꯂꯩꯔꯒ ꯍꯥꯏꯔꯛꯀꯦ ꯅꯣꯡ ꯅꯤꯅꯤ ꯂꯩꯔ ꯍꯥꯏꯔꯛꯀꯦ ꯑꯗꯨꯝ ꯇꯧ ꯂꯩꯔꯦ
ꯑꯣ ꯁꯤ ꯌꯥꯝ ꯐꯩꯅꯦ ꯏꯇꯥꯎ ꯑꯉꯥꯡ ꯀꯣꯆꯤꯡ ꯇꯧꯕꯁꯦ
ꯑꯗꯨꯅꯤ ꯄꯥꯔꯠ ꯇꯥꯏꯝ ꯑꯣꯏꯅ ꯁꯨꯝ ꯇꯧꯕꯗꯤ ꯌꯥꯕ ꯑꯗꯣ ꯃꯣꯏ ꯑꯩꯅꯗꯤ ꯄꯥꯝꯖꯔꯕꯅꯦ ꯑꯗꯨꯒꯨꯝꯕ ꯊꯕꯛ ꯑꯃ ꯇꯧꯕꯁꯦ ꯑꯗꯣ ꯁꯣꯝꯗ ꯑꯥ ꯃꯃꯥꯗꯣ ꯊꯦꯡꯅꯩꯒ ꯊꯦꯡꯅꯗꯦꯒ ꯊꯦꯡꯅꯩꯒ ꯊꯦꯡꯅꯗꯦꯒꯅ ꯇꯧ ꯂꯩꯔꯕ
ꯑꯦꯍ ꯑꯦꯍꯦ ꯏꯇꯥꯎ ꯑꯩꯈꯣꯏꯗꯤ ꯅꯣꯡꯃꯒꯤ ꯍꯖꯤꯔꯥ ꯆꯠꯄꯅꯤꯅ ꯄꯩꯁꯥꯗꯣ ꯍꯧꯖꯤꯛ ꯄꯤꯊꯣꯔꯛꯇ꯭ꯔꯤꯅꯦ ꯏꯇꯥꯎ ꯄꯩꯁꯥꯗꯣ ꯄꯤꯊꯣꯔꯛꯑꯗꯤ ꯏꯇꯥꯎ ꯑꯩꯒꯤꯁꯨ ꯂꯩꯅꯤꯡꯕ ꯄꯣꯠꯇꯤ ꯌꯥꯝ ꯂꯩꯕꯅꯤꯅꯦ
ꯏꯇꯥꯎ ꯈꯣꯏꯗꯨꯅ ꯀꯝꯄꯜꯁꯔꯤ ꯐꯪꯗꯧꯕ ꯂꯩꯕ ꯄꯩꯁꯥꯅꯦ ꯑꯩꯈꯣꯏꯁꯤꯅ ꯑꯃꯨꯛ ꯁꯤ ꯑꯣꯏꯅꯤ ꯑꯣꯏꯔꯣꯏ ꯈꯪꯗ꯭ꯔꯤꯌꯦ ꯁꯤꯗ ꯀꯔꯤꯒꯨꯝꯕ ꯃꯥꯒꯤꯁꯤ ꯐꯪꯗ꯭ꯔꯒꯗꯤ ꯑꯩꯈꯣꯏꯁꯨ ꯏꯇꯥꯎꯒꯤ ꯇꯨꯡ ꯏꯟꯅꯔꯛꯇꯣꯔꯤꯕꯅꯤ
ꯍꯦꯍꯦ ꯏꯇꯥꯎꯕꯨ ꯍꯧꯖꯤꯛ ꯀꯥꯏꯗ ꯂꯩꯕꯤꯒꯦ ꯍꯥꯏꯗꯤ ꯌꯨꯝꯗ ꯂꯩꯕꯤꯕ꯭ꯔꯥ
ꯑꯥ ꯌꯨꯝꯗꯕꯨꯗꯤ ꯂꯩꯔꯦ ꯉꯁꯥꯏ ꯑꯩ ꯉꯔꯥꯡ ꯅꯨꯃꯤꯗꯥꯡꯗꯣ ꯍꯥꯏꯊꯔꯛꯄꯅꯦ ꯆꯦꯡ ꯈꯔ ꯋꯥꯠꯂꯦꯗꯅ ꯆꯦꯡ ꯂꯧꯕ
ꯑꯣ ꯑꯣ ꯑꯣ ꯑꯥꯗ ꯂꯩꯕꯤꯕ ꯏꯇꯥꯎ
ꯑꯥ ꯑꯥꯗ ꯂꯩꯕꯅꯦ ꯑꯗꯨ ꯌꯨꯝꯗ ꯑꯃꯨꯛ ꯍꯥꯏꯊꯔꯛꯄ
ꯑꯣ ꯏꯇꯥꯎ ꯑꯗꯨꯅꯅꯤꯗꯅ ꯑꯩꯈꯣꯏꯅ ꯁꯤꯗ ꯂꯩꯔꯕꯗꯤ ꯊꯦꯡꯅꯕꯁꯨ ꯌꯥꯏ ꯑꯥꯗ ꯂꯩꯕꯅꯅꯤ ꯄꯥꯎꯁꯦ ꯀꯌꯥ ꯐꯥꯎꯅꯈꯤꯗꯕ ꯀꯨꯏꯔꯦ ꯍꯥꯏꯕꯗꯤ
ꯃꯥꯅꯦꯕ ꯏꯇꯥꯎ ꯁꯣꯝꯗ ꯂꯩꯁꯤꯜꯂꯨꯗꯅ ꯇꯧꯔꯤꯕꯅꯤ ꯍꯥꯟꯅꯒꯤ ꯑꯗꯨꯃꯥꯏꯅ ꯑꯩꯈꯣꯏ ꯗꯣꯗꯥ ꯗꯣꯗꯥ
ꯑꯥꯗꯕꯨ ꯀꯣꯆꯤꯡ ꯀꯩꯀꯩ ꯆꯠꯂꯤꯕꯔꯣ
ꯀꯣꯆꯤꯡꯗꯣ ꯆꯠꯂꯝꯃꯦ ꯍꯧꯖꯤꯛꯇꯤ ꯀꯣꯆꯤꯡ ꯂꯣꯏꯕꯒꯤ ꯇꯥꯏꯃꯤꯡꯁꯨ ꯌꯧꯁꯤꯜꯂꯛꯂꯕꯅꯤꯅ ꯂꯣꯏꯁꯤꯟꯈ꯭ꯔꯦ
ꯑꯦ ꯑꯦꯛꯖꯥꯝꯁꯨ ꯀꯩꯔꯝꯗꯧ ꯃꯥꯟꯗ꯭ꯔꯦ ꯏꯇꯥꯎ ꯑꯗꯨꯗꯤ
ꯑꯦꯛꯖꯥꯝꯁꯨ ꯀꯨꯏꯗ꯭ꯔꯕꯅꯤꯅ ꯀꯣꯆꯤꯡꯁꯨ ꯂꯣꯏꯁꯤꯜꯂꯦ ꯑꯗꯨꯒ ꯌꯨꯝꯗ ꯆꯠꯄꯁꯤꯁꯨ ꯄꯥꯛ ꯆꯠꯅꯤꯡꯗ꯭ꯔꯕꯅꯤꯅꯦ ꯆꯦꯡ ꯑꯃꯨꯛ ꯂꯣꯏꯁꯤꯜꯂꯛꯇꯅ ꯂꯥꯛꯏꯅꯦ ꯑꯃꯨꯛ
ꯑꯣ ꯌꯨꯝꯗ ꯆꯠꯄꯁꯦ
ꯍꯣꯔꯦꯟ ꯉꯥꯇꯪ ꯆꯠꯂꯨꯁꯦꯅ ꯑꯩꯅ ꯍꯥꯏꯔꯛꯏꯅꯦ ꯂꯥꯛꯄ ꯅꯣꯡ ꯐꯗꯣꯛ ꯂꯥꯛꯄꯁꯤꯗ ꯎꯗꯕꯁꯨ ꯀꯨꯏꯔꯦꯗꯅ
ꯃꯥꯅꯤ ꯃꯥꯅꯤ ꯆꯠꯂꯨꯁꯤ ꯏꯇꯥꯎ ꯀꯨꯏꯔꯣꯏ ꯀꯨꯏꯔꯣꯏ ꯉꯍꯥꯛꯇꯪꯗꯤ ꯉꯥꯏꯔꯝꯃꯨ ꯏꯇꯥꯎ
ꯎꯝ
ꯏꯇꯥꯎ ꯂꯥꯛꯁꯨ ꯂꯥꯛꯀꯗꯧꯔꯦ ꯑꯗꯣ ꯍꯥꯏꯌꯨ ꯍꯥꯏꯌꯨ
ꯑꯥ ꯑꯦ ꯀꯩꯅꯣꯅꯤꯗ ꯍꯦꯡꯒꯔ ꯈꯔ ꯐꯕ ꯍꯦꯡꯒꯔ ꯈꯔ ꯌꯣꯟꯐꯝꯒ ꯈꯪꯉꯗꯤ ꯈꯔ ꯍꯥꯏꯔꯛꯎꯍꯦ ꯍꯣꯔꯦꯟ ꯑꯗꯨꯏꯗꯣ ꯈꯔ ꯗꯔꯀꯥꯔ ꯑꯣꯏ
ꯑꯣ ꯐꯤ ꯌꯥꯅꯕꯗꯣ ꯑꯣꯏꯗꯨꯏꯔ ꯏꯇꯥꯎ
ꯃꯥꯅꯤ
ꯑꯣ ꯑꯗꯨꯗꯤ ꯍꯟꯗꯛ ꯅꯧꯅ ꯗꯨꯀꯥꯟ ꯑꯃ ꯊꯧꯕꯥꯜ ꯀꯩꯅꯣꯗ ꯍꯥꯡꯕꯗꯣ ꯃꯗꯨꯗ ꯌꯥꯎꯔꯝꯒꯗꯕ ꯃꯥꯜꯂꯤ ꯃꯗꯨꯗ ꯍꯦꯛꯇ ꯆꯪꯉꯒ ꯂꯩꯔꯨꯁꯤꯗ ꯏꯇꯥꯎ
ꯌꯥꯏ ꯑꯗꯣ ꯍꯣꯔꯦꯟ ꯂꯥꯛꯄꯗ ꯑꯃꯨꯛ ꯀꯩꯅꯣꯗꯨꯗ ꯆꯪꯉꯁꯦ ꯑꯗꯨꯒ ꯂꯥꯏꯔꯤꯛꯇꯨ ꯂꯧꯔꯒ ꯍꯜꯂꯛꯂꯒꯔꯥ ꯅꯠꯇ꯭ꯔꯒ ꯉꯜꯂꯤꯉꯩꯗꯒ ꯂꯥꯏꯔꯤꯛꯇꯣ ꯍꯥꯟꯅ ꯂꯧꯊꯣꯛꯎꯁꯤ ꯀꯔꯤꯒꯨꯝꯕ ꯈꯔ ꯇꯥꯔꯒꯗꯤ ꯍꯣꯔꯦꯟ ꯂꯥꯏꯔꯤꯛ ꯊꯣꯡ ꯑꯃꯨ ꯂꯣꯟꯅꯤꯡꯅꯤ ꯑꯗꯨ ꯍꯜꯂꯛꯄꯗꯔ ꯀꯩꯅꯣꯃꯝ ꯂꯩꯔꯁ ꯑꯗꯨꯒꯨꯝꯕ
ꯗꯣ ꯍꯥꯟꯅ ꯂꯩꯔꯨꯅꯕ ꯇꯧꯁꯤ
ꯑꯥꯎ
ꯏꯟꯇꯥꯎꯕꯨ ꯀꯔꯤ ꯏꯟꯁꯥꯡ ꯆꯥꯕꯤꯔꯒꯦ ꯉꯁꯤꯕꯣ
ꯢꯟꯁꯥꯡꯁꯦ ꯈꯥꯃꯦꯟ ꯏꯔꯣꯜꯂꯦꯗꯥ ꯉꯥꯟꯁꯤꯜꯂ ꯈꯥꯃꯦꯟ ꯈꯔ ꯉꯥꯟꯁꯤꯜꯂꯒ ꯏꯔꯣꯟ ꯊꯣꯛꯈ꯭ꯔꯦ
ꯑꯦ ꯑꯗꯨꯁꯨ ꯑꯗꯨꯝ ꯌꯥꯕꯅꯤꯗ ꯢꯇꯥꯎ ꯏꯇꯥꯎꯈꯣꯏꯒꯤꯕꯨ ꯍꯧꯖꯤꯛ ꯇꯥꯏ ꯇꯥꯏ ꯏꯇꯥꯎ ꯈꯣꯏꯒꯤꯕꯨ ꯍꯤꯡꯒꯣꯜꯗ ꯏꯟꯁꯥꯡ ꯅꯥꯄꯤꯒ ꯊꯥꯕ꯭ꯔꯣ ꯍꯧꯖꯤꯛꯄꯨ
ꯑ ꯍꯧꯖꯤꯛꯁꯤ ꯊꯥꯗꯤ ꯊꯥꯏꯌꯦ ꯑꯗꯣ ꯈꯪꯗꯦꯕ ꯆꯦꯛꯁꯤꯟꯗꯕ ꯍꯥꯏꯒꯗ꯭ꯔꯥ ꯁꯝꯕꯟ ꯈꯥꯗꯕ ꯍꯥꯏꯒꯗ꯭ꯔꯥ ꯈꯪꯗꯦ ꯁꯟ ꯈꯔ ꯆꯪꯉꯒ ꯂꯣꯏꯅ ꯆꯥꯊꯣꯛꯑꯝꯃꯦꯅ ꯅꯦꯠꯈꯥꯏꯔꯝꯃꯦꯅ ꯏꯁꯧ ꯂꯥꯡꯉꯝꯕꯅꯦ ꯑꯩꯈꯣꯏ ꯃꯃꯥꯗ
ꯑꯦꯍꯦ ꯑꯗꯨꯗꯤ ꯌꯥꯝ ꯇꯣꯏꯅ ꯊꯣꯛꯄ ꯊꯧꯗꯣꯛꯅꯤꯅꯦ ꯏꯇꯥꯎ ꯑꯩꯈꯣꯏꯗꯁꯨ
ꯑꯥꯏ ꯒꯦꯠꯇꯨꯁꯨ ꯊꯤꯡꯖꯤꯜꯂꯝꯗ꯭ꯔ ꯃꯥꯜꯂꯦꯕ ꯉꯔꯥꯡ ꯅꯨꯃꯤꯗꯥꯡꯗꯣ
ꯑꯣ ꯆꯠꯊꯣꯛꯈꯤꯕ ꯃꯤꯅꯁꯨ ꯍꯦꯛꯇ ꯍꯥꯡꯗꯣꯛꯑꯝꯕꯁꯨ ꯌꯥꯎꯕꯅꯦ
ꯑꯥꯎ ꯍꯥ ꯑꯗꯨꯅꯦ ꯉꯔꯥꯡꯗꯒꯤ ꯏꯁꯧ ꯇꯧ ꯂꯩꯔꯦ ꯍꯧꯖꯤꯛ ꯐꯥꯎꯕꯁꯤ ꯐꯖꯅ ꯁꯥꯎꯔꯤꯌꯦ
ꯑꯦ ꯑꯦ ꯍꯧꯖꯤꯛꯇꯤ ꯁꯟꯖꯨ ꯈꯔ ꯈꯔ ꯊꯥꯗꯣꯛꯅꯕ ꯃꯇꯝꯅꯤꯅ ꯍꯧꯖꯤꯛꯇꯤ ꯒꯦꯠ ꯅꯨꯡꯒꯁꯦ ꯈꯔ ꯈꯔ ꯌꯦꯡꯒꯗꯕꯅꯤ ꯢꯇꯥꯎ ꯏꯟꯖꯥꯡ ꯅꯥꯄꯤ ꯊꯥꯕ ꯇꯥꯔꯒꯗꯤ ꯈꯪꯗ꯭ꯔꯦꯗ ꯏꯇꯥꯎ ꯁꯦꯜ ꯂꯩꯖꯗꯕ ꯑꯩꯈꯣꯏꯒꯤꯗꯤ ꯌꯨꯝꯗ ꯏꯟꯖꯥꯡ ꯅꯥꯄꯤ ꯈꯔ ꯊꯥꯕꯕꯁꯤ ꯅꯠꯇ꯭ꯔꯕꯗꯤ
ꯀꯥꯎꯋꯤꯅꯦ ꯅꯪꯒꯤ ꯐꯥꯝ ꯇꯧꯋꯦꯅ ꯇꯧꯔꯝꯕꯗꯨꯕꯨ ꯀꯝꯗꯧꯒꯔꯒꯦ
ꯇꯧꯔꯤ ꯇꯧꯔꯤ ꯢꯇꯥꯎ ꯐꯥꯝ ꯁꯦ ꯉꯥꯁꯨ ꯇꯧꯔꯤ ꯑꯗꯒꯤ ꯃꯅꯥ ꯃꯁꯤꯡꯁꯨ ꯌꯥꯝꯅ ꯊꯥꯔꯤ ꯅꯥꯀꯟ ꯅꯥꯀꯟꯗ
ꯑꯣ ꯑꯗꯨꯣ ꯑ ꯅꯣꯡꯃ ꯆꯪꯉꯛꯀꯦ ꯑꯗꯨꯒꯤ ꯐꯥꯝꯒꯤ ꯏꯟꯁꯥꯡ ꯅꯥꯄꯤ ꯀꯩꯀꯥꯗꯨꯁꯨ ꯈꯔ ꯌꯦꯡꯅꯕ
ꯌꯥꯏꯌꯦ ꯌꯥꯏꯌꯦ ꯏꯇꯥꯎ ꯏꯇꯥꯎ ꯍꯣꯏ ꯂꯥꯛꯇꯦ ꯍꯥꯏꯔꯤꯕꯅꯤꯅꯦ ꯏꯇꯥꯎꯅ ꯑꯥꯗ ꯂꯩꯈꯤꯕꯗꯨꯗ ꯑꯩꯁꯨ ꯏꯟꯁꯥꯡ ꯈꯔ ꯊꯥꯔꯛꯁꯤꯔꯅꯗꯤ ꯈꯟꯗꯤ ꯈꯜꯂꯝꯕꯅꯦ ꯑꯗꯨꯕꯨ ꯃꯤꯁꯦ ꯂꯩꯇꯕ ꯆꯠꯊꯣꯛ ꯆꯠꯁꯤꯟꯒꯤ
ꯍꯩꯔꯥꯒꯨꯝꯕꯁꯨ ꯈꯔ ꯊꯥꯗꯥꯏꯅꯦ
ꯊꯥꯏ ꯊꯥꯏꯑꯦ ꯇꯥꯎ ꯑꯁ ꯍꯩꯔꯥꯒꯤ ꯍꯩꯔꯥ ꯉꯥꯛꯇꯅꯤ ꯍꯧꯖꯤꯛ
ꯑꯣ ꯑꯥ ꯍ ꯑꯗꯨꯅꯦ ꯂꯩꯕ ꯅꯣꯢꯒꯤꯅ ꯏꯪꯈꯣꯜ ꯆꯥꯎꯅ ꯂꯩꯕ ꯅꯣꯏꯒꯤꯅ ꯐꯥꯝ ꯆꯥꯎꯅ ꯇꯧꯔꯒ ꯍꯌꯦꯡ ꯐꯥꯎꯒꯤ ꯑꯣꯏꯅ ꯀꯔꯕꯥꯔ ꯑꯃ ꯇꯧꯗꯔꯁꯨ ꯌꯥꯔꯦ꯫ ꯑꯩꯈꯣꯏꯅ ꯍꯤꯡꯒꯣꯟ ꯃꯇꯠ ꯑꯃꯁꯨ ꯂꯩꯍꯧꯗ ꯎꯝ ꯅꯨꯡꯉꯥꯏꯗꯣꯔꯤ
ꯑꯦ ꯁꯤꯗ ꯁꯤꯗ ꯊꯥꯔꯤꯕꯁꯤꯅ ꯏꯇꯥꯎ ꯍꯌꯦꯡ ꯆꯥꯃꯤꯟꯅꯔꯒ ꯂꯣꯏꯔꯦ ꯏꯇꯥꯎꯅ ꯇꯧꯔꯤꯗꯨꯇ ꯃꯥꯏ ꯄꯥꯛꯅꯕ ꯍꯣꯠꯅꯧ꯫
ꯌꯥꯗ ꯌꯥꯗ꯭ꯔꯒꯗꯤ ꯑꯩꯁꯨ ꯑꯣꯟꯊꯔꯛꯑꯗꯕꯅꯦ ꯑꯗꯣꯝꯗ ꯈꯔ ꯢꯕꯥꯅꯤ꯫ ꯂꯥꯛꯅ ꯂꯥꯛꯅ ꯇꯧꯔꯒ ꯕꯤꯖꯤꯅꯦꯁ ꯆꯥꯎꯅ ꯇꯧꯕ ꯍꯥꯏꯗꯨꯅꯤ꯫
ꯃꯥꯅꯦ ꯃꯥꯅꯦ ꯀꯔꯤ ꯀꯔꯤꯅꯣ ꯍꯧꯖꯤꯛ ꯁꯔꯀꯥꯔꯒꯤ ꯊꯕꯛ ꯈꯛꯇꯅ ꯄꯩꯁꯥ ꯄꯥꯏꯕ ꯑꯗꯨꯗꯤ ꯌꯥꯗꯕꯅꯤꯅ ꯍꯧꯖꯤꯛ ꯉꯝꯅ ꯉꯝꯅꯕ ꯍꯣꯠꯅꯕ ꯇꯥꯕꯅꯤ ꯢꯇꯥꯎ ꯁꯔꯀꯥꯔꯒꯤ ꯊꯕꯛ ꯐꯪꯍꯧꯗꯕ ꯑꯩꯈꯣꯏꯗꯤ꯫
ꯃꯔꯨ ꯑꯣꯏꯅ ꯈꯔ ꯑꯩꯅ ꯈꯔ ꯈꯟꯕꯁꯨ ꯂꯩꯌꯦ ꯕꯤꯖꯤꯅꯦꯁꯇ ꯈꯔ ꯄꯩꯁꯥ ꯈꯔ ꯊꯥꯗꯔꯒ ꯌꯥꯝ ꯌꯥꯝ ꯆꯥꯎꯅ ꯐꯪꯗꯧ ꯈꯔꯁꯨ ꯂꯩꯔꯤꯌꯦ ꯑꯗꯨ ꯏꯕꯥꯅꯤ ꯇꯥꯟꯅꯗꯒ ꯀꯅꯥꯔꯣꯏ ꯏꯕꯅꯤ
ꯍꯣꯏ ꯍꯣꯏ ꯑꯗꯨꯕꯨ ꯏꯇꯥꯎ ꯍꯧꯖꯤꯛ ꯃꯇꯝꯗ ꯀꯔꯕꯥꯔ ꯑꯃ ꯇꯧꯕꯁꯤ ꯄꯩꯁꯥ ꯆꯪꯉꯤꯗꯣ
ꯃꯥꯅꯤ ꯃꯥꯅꯤ ꯆꯨꯝꯃꯦ ꯑꯗꯨꯗꯤ ꯄꯩꯁꯥ ꯌꯥꯎꯗꯅ ꯀꯔꯤꯝꯇ ꯇꯧꯕ ꯉꯝꯗꯦ ꯎꯝ
ꯏꯇꯥꯎꯕꯨ ꯉꯥꯏꯕ ꯌꯥꯝꯅ ꯋꯥꯔꯕ꯭ꯔꯅꯦ
ꯉꯥꯏꯕ ꯍꯥꯏꯗꯤ ꯐꯣꯟ ꯁꯨꯝꯕ ꯇꯧꯁꯤꯜꯂꯛꯑꯃꯤꯅꯤ ꯑꯩꯈꯣꯏꯒꯤ ꯏꯚꯤꯦꯝꯃꯥ ꯗꯨꯅ
ꯑꯦ ꯑꯦ ꯃꯥꯁꯨ ꯍꯧꯖꯤꯛ ꯀꯔꯤ ꯇꯧꯔꯤꯒꯦ ꯏ ꯇꯥꯎ
ꯃꯥꯁꯦ ꯅꯔꯁꯤꯡ ꯇꯧꯕꯅꯗꯤ ꯍꯥꯏꯔꯤꯌꯦ ꯑꯗꯨ ꯁꯣꯝꯗ ꯀꯟꯅꯕꯨꯗꯤ ꯂꯥꯡꯅꯔꯤꯑ ꯃꯣꯏ ꯀꯥꯏ ꯀꯥꯏ ꯇꯧꯅꯤ ꯃꯣꯏ ꯁꯔꯀꯥꯔꯒꯤ ꯇꯧꯕ ꯌꯥꯏꯌꯦꯑꯅꯁꯨ ꯍꯥꯏꯌꯦꯕꯀꯣ
ꯑꯥ
ꯑꯗꯨ ꯁꯔꯀꯥꯔꯒꯤ ꯇꯧꯕꯗꯨꯅꯣ ꯃꯣꯏ ꯑꯦꯛꯖꯥꯝ ꯀꯩ ꯊꯥ ꯀꯃꯥꯏꯅ ꯇꯧꯕꯅꯣ ꯑꯗꯨ ꯑꯩꯗꯤ ꯃꯨꯟꯅ ꯈꯪꯗ꯭ꯔꯦꯕ ꯈꯪꯕ꯭ꯔꯣ ꯅꯪꯕꯨ
ꯑꯣ ꯃꯗꯨꯒꯤ ꯃꯔꯝꯗ ꯈꯔꯗꯤ ꯈꯪꯕ ꯂꯩꯇꯥꯎ ꯃꯗꯨ ꯑꯦꯛꯖꯥꯝꯒꯨꯝꯕ ꯊꯥꯔꯒ ꯑꯗꯨꯝ ꯃꯔꯛ ꯈꯔ ꯋꯥꯡꯉꯗꯤ ꯑꯗꯨꯝ ꯐ꯭ꯔꯤꯗ ꯇꯝꯕ ꯌꯥꯕꯅꯤ ꯈꯨꯗꯣꯡꯆꯥꯕ ꯌꯥꯝ ꯄꯤꯕꯅꯤ ꯏꯇꯥꯎ
ꯑꯗꯨꯒꯤꯗꯣ ꯃꯣꯏꯒꯤ ꯄ꯭ꯔꯥꯏꯚꯦꯠꯇ ꯇꯝꯕꯗꯤ ꯂꯨꯄꯥ ꯂꯥꯈ ꯑꯍꯨꯝ ꯃꯔꯤꯗꯤ ꯑꯗꯨꯝ ꯆꯪꯕꯖꯥꯠꯅꯤ
ꯑꯥ ꯆꯪꯉ ꯆꯪꯏ ꯄ꯭ꯔꯥꯏꯚꯦꯠꯇꯗꯤ
ꯑꯗꯨꯗꯨꯅ ꯑꯩꯁꯨ ꯑꯩꯗꯤ ꯍꯥꯟꯅ ꯈꯜꯂꯨꯗꯦ ꯃꯣꯏꯒꯤ ꯅꯔꯁꯤꯡꯁꯤꯁꯨ ꯁꯔꯀꯥꯔꯒꯤꯅꯤꯅ ꯁꯨꯃꯥꯏꯅ ꯇꯧꯔꯒ ꯇꯧꯕ ꯂꯩꯕ ꯃꯥꯜꯂꯤꯅꯤ ꯈꯔ ꯈ
ꯂꯩ ꯂꯩ ꯏꯇꯥꯎ ꯂꯩ ꯂꯩ ꯌꯥꯝ ꯂꯩ ꯃꯈꯜ ꯑꯅꯤ ꯑꯍꯨꯝ ꯊꯣꯛꯅ ꯈꯜꯂꯦ ꯃꯣꯏꯁꯦ ꯅꯔꯁꯤꯡ ꯈꯟꯕꯗ
ꯎꯝ
ꯍꯌꯦꯡ ꯅꯤꯠꯀꯤ ꯑꯦꯛꯖꯥꯝꯗꯒꯤ ꯈꯟꯕꯁꯨ ꯌꯥꯎꯋꯤ ꯑꯗꯒꯤ ꯅꯔꯁꯤꯡ ꯈꯇꯪ ꯑꯣꯏꯅ ꯇꯝꯕꯁꯨ ꯌꯥꯎꯏꯤ ꯑꯗꯨꯒ ꯅꯔꯁꯤꯡꯒꯤ ꯈꯛꯇꯪ ꯑꯦꯛꯖꯥꯝ ꯑꯣꯏꯅ ꯊꯥꯕꯁꯨ ꯌꯥꯎꯏꯤ
ꯑꯣ ꯑꯁ ꯑꯗꯨ ꯑꯗꯨ ꯑꯣꯏꯅ ꯊꯥꯍꯟꯕ ꯌꯥꯔꯔꯣꯏ ꯃꯥꯅ ꯅꯔꯁ ꯄꯥꯝꯖꯩꯩꯅ ꯍꯥꯏꯅ ꯍꯥꯏ ꯍꯥꯏꯖꯕꯅꯤ ꯂꯥꯏꯔꯤꯛ ꯀꯩꯀꯥꯗꯤ ꯀꯔꯤ ꯀꯔꯤ ꯀꯔꯝ ꯀꯔꯝꯕ ꯆꯪ ꯖꯥꯠꯅꯣ ꯃꯥꯏꯁꯦ ꯁꯨꯝ ꯆꯞ ꯃꯥꯟꯅꯕ꯭ꯔꯥ ꯃꯣꯏꯒꯤ ꯅꯦꯠ ꯑꯦꯛꯖꯥꯝꯒ ꯊꯥꯔꯤꯗꯣ
ꯃꯥꯅꯦ ꯃꯥꯅꯦ ꯂꯥꯏꯔꯤꯛꯁꯦ ꯑꯦꯂꯕꯦꯟ ꯇꯨꯌꯦꯜꯞꯀꯤ ꯑꯦꯛꯖꯥꯝ ꯂꯥꯏꯔꯤꯛꯇꯣ ꯈꯔ ꯐꯖꯅ ꯃꯃꯨꯠ ꯇꯥꯅ ꯄꯥꯔꯒꯗꯤ ꯑꯗꯨꯝ ꯌꯥꯕ ꯄꯣꯠꯅꯤꯗ ꯈꯪꯉꯒꯗꯤ ꯃꯈꯣꯏꯒꯤꯗꯤ ꯅꯔꯁꯤꯡꯒꯤꯗꯤ ꯃꯥꯔꯛꯁꯨ ꯌꯥꯝꯅ ꯄꯉꯥꯡ ꯋꯥꯡꯅ ꯂꯧꯗꯕꯅꯦꯕ
ꯎꯝ
ꯑꯗꯨ ꯏꯇꯥꯎ ꯑꯩꯁꯨ ꯍꯜꯂꯛꯀꯗꯕꯒꯤ ꯇꯧꯔꯦ ꯏꯇꯥꯎꯁꯨ ꯉꯥꯏꯕ ꯋꯥꯔꯅꯤ ꯏꯇꯥꯎ ꯐꯣꯟ ꯊꯝꯃꯒꯦ ꯑꯩ ꯂꯥꯛꯅꯕ ꯇꯧꯔꯒꯦ ꯌꯥꯔꯕꯣ ꯏꯇꯥꯎ
ꯌꯥꯗꯤ ꯌꯥꯏꯌꯦ ꯑꯗꯨꯣ ꯏꯇꯥꯎ ꯀꯩꯅꯣ ꯇꯧꯕꯅꯦ ꯏꯇꯥꯎꯅ ꯂꯥꯛꯇꯣꯏꯁꯤ ꯀꯗꯣꯝꯗꯩꯅꯣ ꯂꯥꯛꯇꯨꯕ ꯂꯝꯕꯤꯗꯨꯗ ꯑꯩꯁꯨ ꯍꯧꯖꯤꯛ ꯒꯥꯔꯤ ꯑꯃ ꯆꯥꯔꯒ ꯑꯗꯨꯝ ꯂꯥꯛꯏꯕ ꯂꯥꯛꯄꯗꯤ ꯍꯧꯖꯤꯛꯄꯨꯗꯤ ꯈꯤꯇꯪ ꯄꯜꯂꯤ ꯑꯗꯣ ꯁꯨꯝ ꯂꯥꯛꯇꯕ ꯂꯝꯕꯤꯗꯣ ꯍꯥꯏꯔꯛꯑꯣ ꯑꯩ ꯆꯛꯂꯛꯀꯦ
ꯑꯣ ꯑꯗꯨ ꯑꯗꯨꯗꯤ ꯏꯇꯥꯎ ꯑꯁꯣꯝ ꯅꯥꯀꯟꯒꯤ ꯑꯩꯈꯣꯏꯔꯣꯝꯒꯤ ꯃꯅꯤꯡꯂꯣꯝ ꯊꯪꯕ ꯂꯩꯔꯛ ꯈꯔ ꯆꯥꯎꯕꯗꯣ
ꯀꯣꯏꯂꯥ ꯊꯥꯗꯕꯗꯨꯔꯣ
ꯍꯣꯏ ꯍꯣꯏ ꯀꯣꯏꯂꯥ ꯊꯥꯗꯕꯗꯣ ꯑꯗꯣꯝꯗ ꯉꯥꯏꯕꯤꯔꯝꯃꯣ ꯑꯩꯁꯨ ꯑꯗꯣ ꯅꯥꯀꯟꯗ ꯊꯧꯔꯛꯑꯒꯦ ꯏꯇꯥꯎ
ꯍꯣꯏ ꯍꯣꯏ ꯍꯣꯏ ꯑꯗꯨꯗꯤ ꯑꯩ ꯊꯧꯖꯤꯜꯂꯛꯅꯕ ꯇꯧꯔꯒꯦ
ꯍꯣꯏ ꯂꯥꯛꯑꯣ ꯂꯥꯛꯑꯣ ꯏꯇꯥꯛꯑꯣ ꯑꯩꯁꯨ ꯍꯜꯂꯛꯑꯦ ꯌꯧꯔꯛꯀꯗꯧꯔꯦ
ꯑꯣ ꯊꯝꯃꯦ ꯊꯝꯃꯦ
ꯍꯣꯏ ꯍꯣꯏ ꯏꯇꯥꯎ